ꯇꯥꯕ꯭ꯔꯣ ꯍꯜꯂꯣ
ꯍꯜꯂꯣ
ꯇꯥꯕ꯭ꯔꯣ
ꯇꯥꯏꯌꯦ ꯇꯥꯏꯌꯦ
ꯁꯦꯡꯅ ꯇꯥꯕ꯭ꯔꯥ ꯐꯖꯅ
ꯑꯥ ꯇꯥꯏꯌꯦ ꯐꯅ ꯇꯥꯏꯌꯦ
ꯑꯣ ꯐꯔꯦ ꯑꯗꯨꯗꯤ ꯅꯨꯡꯉꯥꯏꯔꯤꯕ꯭ꯔꯣ꯫
ꯌꯥꯝ ꯅꯨꯡꯉꯥꯏꯔꯤꯌꯦ꯫
ꯀꯩꯗꯧꯔꯝꯃꯤꯅꯣ ꯍꯧꯖꯤꯛꯇꯤ꯫
ꯁꯨꯝ ꯂꯩꯔꯝꯕꯅꯦꯗ꯫
ꯑꯣ ꯐꯩꯅꯦ ꯆꯥꯛ ꯆꯥꯔꯕ꯭ꯔꯣ ꯀꯃꯥꯏꯅ ꯇꯧꯒꯦ꯫
ꯉꯁꯥꯏ ꯆꯥꯊꯣꯛꯈ꯭ꯔꯦꯗ꯫
ꯀꯔꯤ ꯃꯊꯦꯜ ꯇꯧꯔꯒꯦ ꯉꯁꯤꯗꯤ꯫
ꯑ ꯉꯁꯤꯗꯤ ꯀꯥꯡꯁꯣꯏ ꯆꯥꯏꯌꯦ꯫
ꯉꯁꯤꯗꯤ ꯌꯨꯝꯗ ꯑꯩꯈꯣꯏꯗꯤ ꯉꯁꯤ ꯉꯔꯥꯡꯒꯤ ꯑꯩꯈꯣꯏꯗꯤꯀꯣ
ꯑꯥ꯫
ꯇꯥꯕ꯭ꯔꯣ ꯑꯩꯈꯣꯏꯗꯤ ꯉꯔꯥꯡ ꯌꯦꯟ ꯆꯥꯏꯌꯦꯕ ꯅꯨꯡꯗꯥꯡꯗ꯫ ꯑꯗꯨꯒꯤ ꯈꯂꯦꯝꯕꯗꯣ ꯑꯗꯨ ꯆꯥꯏ ꯑꯃꯨꯛ ꯑꯌꯨꯛꯇ꯫
ꯑꯣ ꯍꯥꯎꯅꯤ꯫
ꯍꯥꯎꯕꯅꯦ ꯉꯁꯤ ꯌꯨꯝꯗ ꯑꯗꯨꯝ ꯂꯩꯕ꯭ꯔꯥ ꯆꯠꯊꯣꯛꯇꯕ꯭ꯔꯥ꯫
ꯆꯠꯊꯣꯛꯇꯦ ꯌꯨꯝꯗ ꯑꯗꯨꯝ ꯂꯩꯌꯦ꯫
ꯅꯨꯡꯉꯥꯏꯌꯦꯅꯦ ꯅꯣꯡ ꯇꯥꯕ꯭ꯔꯥ꯫
ꯈꯔ ꯇꯥꯏꯌꯦ꯫
ꯈꯔ ꯈꯛꯇ ꯌꯥꯝ ꯇꯥꯑꯣ ꯍꯥꯏꯕ ꯌꯥꯗ꯭ꯔꯣ꯫
ꯈꯔ ꯇꯥꯏ ꯍꯦ
ꯅꯨꯡꯁꯥ ꯑꯃꯨꯛ ꯊꯣꯛꯄ꯭ꯔꯥ꯫
ꯊꯣꯛꯑꯦ ꯐꯖꯅ ꯅꯣꯡ ꯇꯥꯕ ꯍꯦꯛ ꯂꯣꯏꯔꯒ꯫
ꯑꯣ ꯑꯩꯈꯣꯏꯔꯣꯝꯗꯁꯨ ꯁꯤꯗ ꯉꯁꯥꯏꯗꯣ ꯅꯣꯡ ꯈꯔ ꯇꯥꯔꯒ ꯍꯧꯖꯤꯛꯇꯤ ꯑꯃꯨꯛ ꯅꯨꯡꯁꯥ ꯀꯟꯅ ꯊꯣꯛꯑꯦ ꯌꯥꯝ ꯁꯥꯏꯌꯦ꯫
ꯑꯣ ꯍꯣꯏ ꯌꯥꯝ ꯁꯥꯏꯌꯦ꯫
ꯐꯦꯟ ꯊꯥꯔꯁꯨꯀꯣ ꯑꯁ ꯌꯥꯝ ꯁꯥꯏꯌꯦ꯫ ꯇꯧꯐꯝ ꯈꯪꯗꯦꯗ ꯌꯥꯝ ꯁꯥꯏꯌꯦ꯫ ꯅꯣꯡ ꯑꯁ ꯑꯩꯗꯤ ꯅꯣꯡ ꯌꯥꯝ ꯄꯥꯝꯃꯦ ꯅꯣꯡ ꯇꯥꯔꯗꯤ꯫ ꯅꯣꯡ ꯃꯔꯛꯇ ꯁꯥꯟꯅꯅꯤꯡꯉꯦ꯫
ꯌꯥꯝ ꯁꯥ ꯁꯥꯔꯀꯥꯟꯗ ꯅꯣꯡ ꯇꯥꯔꯛꯄꯗꯣ ꯌꯥꯝ ꯅꯨꯡꯉꯥꯏꯕꯅꯤ꯫
ꯍꯣꯏ ꯈꯔꯗꯤ ꯏꯪꯉꯝꯒꯅꯤ ꯅꯣꯡ ꯇꯥꯕꯅꯤꯅ ꯉꯁꯥꯏ꯫
ꯏꯪꯗꯦ꯫ ꯌꯥꯝ ꯁꯥꯏꯌꯦ ꯑꯗꯨꯝ꯫
ꯍꯌꯦꯡꯗꯤ ꯌꯨꯝꯗ ꯑꯗꯨꯝ ꯂꯩ
ꯈꯪꯗ꯭ꯔꯤ ꯀꯃꯥꯏꯅ ꯇꯧꯗꯣꯏꯅꯣ꯫
ꯇꯧꯔꯤꯕ꯭ꯔꯣ ꯍꯟꯗꯛꯄꯣ꯫
ꯀꯩꯁꯨ ꯇꯧꯗꯦ ꯑꯩꯈꯣꯏ ꯁꯝꯃꯔ ꯚꯦꯀꯦꯁꯟ ꯇꯧꯔꯤ꯫
ꯑꯣ
ꯍꯥꯥꯎ꯫
ꯑꯣ꯫ ꯅꯪ ꯀꯗꯥꯏꯗ ꯂꯩꯔꯤꯅꯣ꯫
ꯅꯪꯗꯣ ꯐꯖꯅ ꯇꯥꯗꯦ꯫ ꯍꯂꯣ